ꯑꯥꯎ ꯀ ꯇꯥꯔꯦ ꯇꯥꯔꯛ ꯏꯁꯦ ꯀꯩꯗꯧꯔꯤꯒꯦ
ꯁꯨꯝ ꯐꯝꯃꯝꯕꯅꯤ ꯈꯨꯝꯃꯛꯇꯕ ꯃꯥꯟꯕꯒꯤ ꯀꯧꯔꯤꯕ ꯁꯤ ꯌꯥꯝ ꯉꯥꯡꯉꯤ ꯏꯕꯦꯝꯃ ꯍꯥꯏꯩꯅꯧ ꯍꯦꯛꯄ ꯑꯗꯨ ꯇꯧꯕꯒ ꯍꯩꯅꯧꯁꯤꯕꯨꯗꯤ ꯍꯦꯛꯀꯦ ꯍꯦꯛ ꯆꯁꯅꯨ ꯀꯥꯏ ꯇꯧꯏꯤ
ꯐꯕꯠ ꯀꯨꯝꯃꯒ ꯍꯧꯖꯤꯛ ꯆꯠꯂꯒ ꯍꯩꯅꯧ ꯆꯩ ꯑꯁꯥꯡ ꯑꯃ ꯄꯥꯏꯔꯒ
ꯎꯝ
ꯑꯗꯁꯦ ꯑꯩꯈꯣꯏ ꯌꯥꯝ ꯄꯥꯏ ꯍꯦꯛꯇꯦꯅ ꯍꯅꯤꯡ ꯃꯣꯡꯡ ꯈꯛꯇꯅꯤ ꯍꯦꯟꯕꯗꯣ
ꯎꯝ ꯎꯝ ꯀꯩꯅꯣ ꯑꯦꯛꯖꯥꯝ ꯁꯦꯟꯇꯔ ꯊꯣꯛꯑꯕ꯭ꯔꯣ ꯍꯧꯖꯤꯛꯄꯨ ꯌꯥꯝ ꯉꯜꯂꯤꯗ ꯁꯣꯏꯅ ꯑꯁꯣꯏꯕ ꯌꯥꯎꯕꯩ ꯑꯣꯏꯔꯝꯅꯤ ꯍꯧꯖꯤꯛꯤ ꯇꯤ ꯑꯦꯛꯖꯥꯝꯁꯤꯝꯇ ꯊꯣꯛꯈꯤꯔꯣꯏ ꯀꯩꯅꯣ
ꯊꯨꯔꯖꯣ ꯑꯔꯤꯀꯕꯥꯔꯁꯨ
ꯃꯤ ꯐꯣꯝ ꯊꯥꯖꯤꯟꯕꯐꯧ ꯂꯣꯏꯗꯔꯤ ꯉꯁꯤ ꯉꯔꯥꯡ ꯂꯥꯁ ꯗꯦꯠ ꯉꯁꯤ ꯗꯦꯠ ꯇ꯭ꯋꯦꯟꯇꯤ ꯁꯕꯦꯟ ꯍꯌꯦꯡ ꯉꯁꯤ ꯇ꯭ꯋꯦꯟꯇꯤ ꯑꯩꯠ ꯑꯁꯤ ꯐꯣꯝ ꯊꯥꯖꯤꯟꯕ ꯂꯥꯁ ꯗꯦꯠꯅꯤ ꯀꯅꯣꯉꯥꯡꯅꯤ ꯇꯥꯅꯤꯡꯗꯦꯗ
ꯅꯦꯠꯀꯤ ꯐꫭꯝ ꯊꯥꯖꯤꯟꯕ ꯉꯁꯤ ꯂꯥꯁꯗꯦꯠꯂꯣ
ꯎꯝ
ꯍꯟꯗꯛꯇꯤ ꯈꯔꯒ ꯊꯥꯖꯟꯈ꯭ꯔꯦ ꯑꯗꯨꯗꯤ ꯃꯃꯥꯡꯈꯩ ꯁꯨꯝ ꯀꯥꯟꯗ ꯊꯥꯖꯟꯂꯦ ꯂꯥꯁꯇ
ꯑꯩꯣꯏ ꯑꯗꯣ ꯑꯈꯣ ꯃꯥꯏ ꯍꯥ
ꯀꯛꯆꯤꯡꯗꯒ ꯇꯥꯔꯗꯤ ꯆꯞꯄ ꯅꯨꯡꯉꯥꯏꯔꯣꯏ ꯑꯩ ꯏꯆꯦ
ꯇꯥ
ꯂꯩꯏ ꯏꯆꯦ
ꯂꯩꯔꯤ
ꯏꯆꯦꯕꯗꯤ ꯍꯌꯦꯡ ꯍꯜꯂꯛꯄꯩ ꯍꯥꯏ ꯍꯦꯡ ꯍꯌꯦꯡ ꯅꯠꯇ꯭ꯔꯒ ꯍꯪꯆꯤꯠ ꯑꯗꯨꯃꯥꯏꯅ ꯍꯜꯂꯛꯄꯦ
ꯇꯥꯅꯤꯡꯕ ꯃꯐꯝꯗ ꯇꯥꯖꯔꯛꯑꯁꯅꯨ
ꯑꯗꯔ ꯌꯦꯡ ꯀꯥꯏ ꯇꯥꯅꯤꯡꯉꯦ ꯁꯨꯝ ꯆꯂꯛꯅ
ꯑꯅꯛꯄ ꯁ꯭ꯋꯥꯏꯗ ꯃꯣꯏꯔꯥꯡꯈꯣꯝ ꯑꯗꯒꯤꯗꯤ ꯆꯉꯥꯡꯉꯩ ꯁ꯭ꯋꯥꯏꯗ ꯑꯗꯨꯝ ꯇꯥꯅꯤꯡꯏ ꯊꯥꯕ ꯌꯥꯕ ꯃꯐꯝꯗ ꯊꯥꯔꯛ ꯎꯝ ꯊꯥꯕ ꯌꯥꯕ ꯃꯐꯝꯗ ꯊꯥꯔꯛꯑꯦ ꯑꯦ ꯊꯥꯅꯤ ꯌꯥꯗ꯭ꯔꯦ ꯇꯣꯛꯊꯣꯛꯀꯅꯤ
ꯊꯣꯛꯀꯅꯤ ꯒꯨꯍꯥꯇꯤꯗ ꯊꯥꯏ ꯊꯥꯕꯤꯔꯣꯏ
ꯑꯗꯨꯅꯦ ꯑꯗꯨꯒꯤꯗꯃꯛꯇ ꯑꯩ ꯀꯔꯤꯁꯨ ꯈꯟꯕ ꯂꯩꯇꯦ
ꯎꯝ ꯑ ꯀꯩꯅꯣ ꯇꯧꯋꯦ ꯏꯆꯦ ꯃꯣꯏꯔꯥꯡꯈꯣꯡꯗꯗꯤ ꯏꯐ ꯐꯩꯌꯦ ꯍꯥꯏꯗꯤ ꯂꯧꯊꯣꯛ ꯂꯧꯁꯤꯟꯁꯨ ꯐꯔꯛ ꯇꯥꯗ꯭ꯔꯦ ꯏꯊꯟ ꯑꯗꯨꯝ ꯆꯠꯆꯔꯖꯨ ꯀꯣ
ꯎꯝ
ꯑꯉꯥꯡ ꯒꯩꯗꯨꯅ ꯑꯃꯨꯛ ꯄꯨꯡ ꯊꯦꯡꯖꯤꯜꯂꯛꯑꯗꯤ ꯇꯜꯂꯦ ꯊꯦꯡꯉꯛꯄ ꯃꯇꯝꯗꯗꯤ ꯉꯟꯅ ꯇꯥꯕꯣꯏꯗꯤ ꯐꯕ
ꯎꯝ
ꯉꯍꯟꯃꯣꯏꯗꯤ ꯅꯪ ꯀꯥꯏ ꯇꯥꯒꯦ
ꯑꯍꯟꯅꯦ ꯀꯥꯏꯅ ꯇꯧꯁꯔꯤꯕ ꯅꯨ ꯅꯨꯄꯤꯁꯤꯡꯁꯤꯅ ꯃꯔꯣꯜ ꯑꯃ ꯑꯍꯟ ꯁꯥꯔꯤꯅꯦꯅ
ꯃꯣꯏꯅ ꯍꯦꯟꯅ ꯁꯨꯢ
ꯎꯝ ꯁꯨꯕꯅꯦ ꯖꯤꯅꯥ ꯗꯨꯝ ꯁꯨꯔꯥ ꯂꯩꯕꯅꯦ ꯍꯣꯏꯔꯣꯡ ꯀꯅꯥꯅ ꯎꯁꯦꯠꯄꯤꯗꯣꯏꯅꯣ ꯎꯝ ꯁꯣꯔꯤ ꯁꯣꯔꯤ
ꯑꯃꯖꯤꯃꯖꯨ ꯑꯍꯟꯅꯦ ꯍꯥꯏꯕꯋꯅꯤ ꯑꯦ ꯉꯥꯡꯕꯗ ꯍꯥꯏꯗꯤ ꯃꯤꯅ ꯉꯥꯡꯉꯛꯄꯗꯣ ꯈꯨꯝꯕ ꯉꯝꯃꯣꯏꯗꯕ ꯏꯀꯥꯏꯒꯗꯕ ꯋꯉꯥꯡ ꯉꯥꯡꯗꯦꯕ ꯁꯥꯡꯒꯠꯇꯅ ꯇꯤꯡꯈꯠꯇꯅ ꯌꯥꯝ ꯄꯛꯇꯦꯕ ꯏꯆꯦ ꯄꯨꯔꯅꯤꯃꯥ ꯍꯣꯏꯅ ꯅꯣꯏꯕꯨ ꯑꯗꯨꯃꯥꯏ ꯇꯧꯅꯨꯅꯤꯍꯦ ꯐꯖꯟ ꯐꯖꯅ ꯁꯨꯃꯥꯏꯅ ꯇꯧꯅꯦ ꯑꯗꯗꯤ ꯍꯥꯏꯗꯤ ꯐꯠꯇꯕꯃꯛꯇ ꯍꯩꯗꯣꯛꯄꯒꯤ ꯉꯥꯡꯉꯁꯨ ꯏꯁꯥꯒꯤ ꯏꯄꯣꯠ ꯇꯤ ꯏꯁꯥꯅ ꯍꯪꯒꯣꯏꯗꯕꯅꯦ ꯃꯤꯅ ꯎꯕꯗꯗꯤ ꯃꯤꯅ ꯍꯪꯒꯣꯏꯕꯅꯦ ꯑꯗꯨꯅ ꯆꯦꯛꯁꯤꯟ ꯆꯦꯛꯁꯤꯟꯅ ꯇꯧ ꯈꯣꯠꯂꯨ ꯂꯨꯅ ꯅꯥꯟꯅ ꯂꯩꯁꯥꯕꯤꯅꯤꯅ ꯑꯗꯨꯅꯤꯅ ꯑꯗ ꯍꯥꯏꯅ ꯋꯥꯗꯣ ꯍꯥꯏꯕꯅꯦ ꯅꯪꯅ ꯑꯗꯨꯗ ꯍꯩꯗꯣꯛꯏꯗꯣ ꯅꯍꯥꯟꯉꯩ ꯎꯗꯗꯤ ꯑꯗꯨꯝ ꯍꯩꯗꯣꯛꯇꯤꯅꯦ ꯇꯧꯗꯅ
ꯎꯝ ꯑꯣꯢ ꯈꯔ ꯐꯖꯅ ꯍꯥꯏꯗꯤ ꯂꯩꯗꯅ ꯑꯉꯥꯡ ꯉꯥꯛꯇ ꯅꯠꯅꯗ꯭ꯔꯕꯅꯤꯅ ꯈꯤꯇꯪ ꯉꯥꯡꯅꯤꯡꯅꯕꯗꯀꯣ
ꯎꯝ ꯎꯝ ꯁꯦꯔꯩꯗꯤ ꯂꯣꯏ ꯆꯠꯂꯦꯕ ꯉꯥꯡꯅ ꯁꯥꯟꯅꯕꯗ ꯇꯧꯕꯗ
ꯑꯣꯏ ꯃꯥ ꯂꯩ ꯃꯥꯂꯦ ꯃꯈꯣꯟ ꯇꯥꯍꯜ ꯆꯠꯈ꯭ꯔꯕ ꯍꯥꯏꯁꯦ
ꯆꯠꯂꯒꯦ ꯍꯥꯏꯈ꯭ꯔꯦ
ꯑꯣ ꯃꯅꯨꯡ ꯆꯪꯉꯛꯑꯕꯣ ꯅꯣꯏ
ꯎꯝ
ꯍꯣꯔꯦꯜ ꯏꯆꯦ ꯈꯣꯡ ꯇꯩꯁꯜꯂꯨꯔꯒ ꯏꯁꯤꯡ ꯇꯨꯝꯅꯤꯡꯉꯥꯏ ꯂꯩꯇ꯭ꯔꯗꯤ ꯀꯝꯃꯥꯏ ꯇꯧꯅꯤ
ꯑꯗꯨꯕꯨꯗꯤ ꯇꯟꯖꯥ ꯌꯦꯡꯉꯒ
ꯑꯗꯨꯕꯨꯗꯤ ꯀꯩꯝ ꯍꯥꯏꯔꯣꯏꯗ ꯀꯣꯛ ꯇꯨꯝꯕꯕꯨ ꯅꯠꯇ꯭ꯔꯥ
ꯎꯝ
ꯈꯔ ꯃꯥꯜꯂꯦꯁꯦ
ꯆꯠꯇ꯭ꯔꯤ ꯃꯥꯜꯂꯦ ꯄꯨꯡ ꯇꯔꯥꯃꯥꯊꯣꯏꯗꯤ ꯇꯥꯔꯕ꯭ꯔ ꯀꯩꯅꯣꯝ ꯇꯧꯋꯦ
ꯎꯝ ꯈꯣꯏ ꯏꯅꯥꯎꯄꯥꯁꯤꯅ ꯃꯥ ꯁꯥꯟꯅꯊꯣꯛꯄꯒꯤ ꯍꯧꯖꯤꯛ ꯃꯇꯝ ꯁꯥꯡꯉꯤꯒ ꯐꯠꯇ꯭ꯔꯦ ꯅꯦꯁꯦ ꯃꯥ ꯅꯨꯡꯗꯥꯡ ꯅꯨꯡꯗꯥꯡ ꯑꯗꯨꯝ ꯇꯧ ꯂꯩꯌꯦꯕ ꯅꯨꯃꯤꯗꯥꯥꯡꯗꯤ ꯇꯜꯂꯦꯕ ꯍꯦꯛꯇ ꯊꯦꯡꯖꯤꯜꯂꯛꯑꯗꯤ ꯑꯗꯨꯕꯥꯥꯎꯗ ꯂꯣꯏꯁꯤꯟꯈꯔꯗꯤ ꯈꯟꯕꯩꯩꯅꯦ ꯉꯔꯥꯡꯖꯨ ꯃꯥꯒꯤ ꯉꯥꯛꯇꯅꯦ ꯑꯩꯅ ꯉꯥꯡ ꯐꯩꯒꯤ ꯇꯔꯨꯛ ꯇꯔꯦꯠ ꯉꯥ ꯃꯥꯗꯤ ꯃꯤꯁꯨ ꯌꯥꯝ ꯂꯩꯇꯕꯗꯣ ꯑꯗꯨꯗꯤ
ꯍꯩꯅꯣ ꯑꯃꯨꯛ ꯍꯦꯛꯏꯁꯤꯅ ꯀꯅꯥꯅꯣ ꯆꯩꯔꯝꯕꯗ ꯉꯥꯏꯔꯤ
ꯂꯦꯅꯤꯀꯥꯒ ꯀꯩꯅꯣꯒꯅꯤ ꯃꯣꯏꯁꯤꯡꯁꯤꯁꯨ ꯕꯥ ꯑꯉꯥꯡ ꯎꯔꯁꯨ ꯃꯁꯤꯒꯤ ꯅꯨꯄꯤ ꯃꯆꯥꯁꯤꯝ ꯃꯁꯨ
ꯃꯥ ꯆꯦ ꯔꯤꯅꯨꯒꯔꯣ
ꯍꯣꯏ ꯑꯗꯨ ꯆꯩꯔꯝꯕꯗ ꯉꯥꯏꯔꯤ ꯃꯃꯤꯠ ꯁꯥꯡꯗꯣꯛ ꯇꯅ ꯖꯤꯅꯥ ꯌ ꯁꯛꯅꯟꯅꯤ
ꯌꯦꯡꯉꯤꯔꯥ
ꯀꯅꯥ ꯎꯔꯛꯑꯦ ꯑꯗꯨꯗ ꯍꯦꯛꯂꯛꯄꯗ ꯍꯧꯖꯤꯛꯇ ꯆꯩꯔꯝꯕꯗ ꯉꯥꯏ ꯏꯃꯥ ꯂꯥꯛꯑꯒ ꯉꯥꯡꯉꯤꯗ ꫭ ꯇꯥꯗꯔ ꫭ ꯏꯁꯤꯡꯒꯤ ꯍꯩꯅꯧꯁꯤꯕꯨꯗꯤ ꯆꯥꯖꯁꯅ ꫭ ꯍꯩꯅꯧ ꯍꯦꯛꯄꯩꯁꯨ ꯀꯝꯄ꯭ꯂꯦꯟ ꯇꯧꯏꯤ ꯎꯝ ꯍꯩꯅꯁꯤꯕꯨꯗꯤ ꯆꯠ ꯃꯋꯥ ꯂꯧꯗꯦꯌꯦ ꯉꯥꯡꯉꯛꯑꯗꯤ ꯏꯕꯦꯝꯃ ꯀꯞꯀꯅꯤꯗꯤ ꯈꯪ
ꯑꯋꯥ ꯂꯧꯗꯦ ꯃꯋꯥ ꯂꯧꯗꯦꯗ ꯉꯥꯡꯉꯛꯑꯗꯤ ꯃꯤ ꯃꯌꯥꯝ ꯃꯃꯥꯡꯁꯤꯗ ꯐꯖꯗꯣꯔꯤꯕꯅꯤ ꯑꯗꯨꯅꯦ ꯉꯥꯡꯈꯤꯕꯅꯦꯕ ꯑꯩ ꯇꯥꯍꯧꯋꯦꯕ ꯁꯤꯗ ꯃꯁꯤꯡ ꯐꯥꯗ꯭ꯔꯤꯉꯩꯗ ꯃꯁꯤꯡ ꯐꯥꯗ꯭ꯔꯤꯉꯩꯗ ꯍꯦꯛꯛꯇꯠꯂꯤ ꯁꯤꯅꯤꯗꯅ ꯑ ꯃꯁꯤꯡ ꯐꯥꯗꯔꯤ ꯉꯩꯗ ꯍꯦꯛꯂꯦ ꯑꯥ ꯏꯃꯥꯅ ꯍꯩꯅꯧꯁꯤꯕꯨꯗꯤ ꯆꯥꯖꯁꯅꯨ ꯏꯁꯤꯡ ꯀꯩꯀꯔꯥ ꯇꯧꯕꯗꯣ ꯑꯗꯨꯒꯤꯅꯦ ꯑꯗꯨꯃꯥꯏꯅ ꯍꯥꯏꯌꯦ ꯏꯆꯦ ꯅꯪ ꯀꯥꯁꯤꯗ ꯑꯝꯇꯪ ꯗꯤꯡ ꯂꯥꯎ ꯊꯤꯜꯂꯝꯒꯦ ꯃꯤꯋꯥ ꯀꯟꯅ ꯉꯥꯡꯅ ꯍꯧꯕꯅꯤ ꯑꯅꯤꯗꯣ ꯑꯍꯟꯅꯦ ꯍꯥꯏꯗꯤ ꯍꯥꯏꯕꯗꯨꯁꯨ ꯑꯉꯥꯡꯁꯤꯡꯅ ꯀꯤꯅꯕ ꯃꯑꯣꯡꯗꯁꯨ ꯍꯥꯏꯔꯣꯕ ꯑꯗꯨꯁꯨ ꯍꯥꯏꯗꯦꯕ ꯑꯗꯨ ꯑꯗꯨꯅ ꯍꯥꯏꯗꯤ ꯑꯃꯁꯤꯃꯁꯨ ꯐꯤꯗꯤ ꯑ ꯐꯤꯗꯤ ꯑꯗꯨꯝ ꯁꯨꯏꯗꯅ ꯃꯗꯨꯁꯨ ꯑꯩꯁꯨ ꯅꯨꯡꯉꯥꯏꯇꯕ ꯅꯨꯡꯉꯥꯏꯇꯕ ꯃꯌꯥꯝꯗꯤ ꯂꯩꯔꯃꯤ ꯁꯤꯡꯉꯒ ꯂꯩꯔꯤ
ꯇꯅꯤꯖꯥ ꯆꯥꯕ
ꯁꯦ ꯁꯤ ꯁꯤꯁꯦ ꯆꯥꯔꯁꯤ꯭ꯔꯥ ꯅꯪ ꯑꯁꯣꯝ ꯅꯨꯡꯉꯥꯏꯇ꯭ꯔꯒꯅꯤ
ꯑꯩ ꯀꯩꯅꫭ ꯇꯣꯡꯉꯗꯦ
ꯍꫭ ꯍꫭꯏ ꯑꯩ ꯂꯥꯛꯄꯤꯔꯒꯦ ꯐꯗꯔꯤ
ꯃꯤꯅꯤꯠ ꯑꯅꯤ ꯋꯥꯠꯂꯦ ꯑꯩꯈꯣꯏ ꯑꯩꯈꯣꯏ ꯉꯥꯡꯅꯔꯤꯕ ꯃꯌꯥꯝꯁꯦ ꯌꯥꯇꯩꯔꯥ ꯈꯪꯗꯦ
ꯏꯆꯦ ꯑꯃ ꯄꯩꯁꯥ ꯑꯝꯇ ꯆꯪꯉꯛꯇꯗꯅ ꯏꯆꯦ ꯑꯩꯁꯦ ꯉꯔꯥꯡꯁꯤꯅꯦ ꯃꯤꯅꯠ ꯑꯃꯅꯤꯅꯤ ꯉꯥꯡꯉꯒꯅꯦ ꯃꯨꯠꯈꯤꯕ ꯑꯃꯁꯨ ꯌꯥꯎꯔꯦ ꯑꯗꯨꯝ ꯃꯤꯅꯤꯡꯉꯥꯏ
ꯑꯥ ꯑꯗꯨꯕꯨꯗꯤ ꯑꯩꯁꯨ ꯃꯌꯥꯝ ꯌꯥꯎꯏꯤ ꯍꯟꯕꯁꯨ ꯌꯥꯎꯋꯦ ꯅꯣꯏ ꯆꯦꯒ ꯉꯥꯡꯅꯕꯗ
ꯑꯥ ꯑꯩ ꯑꯩꯈꯣꯏꯁꯨ ꯀꯩꯅꯣꯅꯤꯅꯦ ꯏꯆꯦ ꯅꯨꯡꯇꯤꯒꯤ ꯊꯣꯛꯏꯕ ꯈꯠꯅ ꯆꯩꯅꯕꯒꯤ ꯊꯧꯗꯣꯛ ꯋꯥꯊꯣꯛꯅꯤ ꯅꯠꯇ꯭ꯔꯥꯅꯦ ꯉꯥꯡꯅꯩꯁꯦ
ꯎꯝ ꯎꯝ ꯑꯩꯗꯤ ꯑꯍꯥꯟꯕꯗ ꯆꯨꯝꯅ ꯁꯨꯝ ꯂꯥꯛꯏꯕꯩ ꯅꯤꯡꯉꯝꯃꯦꯕꯀꯣ ꯉꯥꯡꯕꯗꯣ
ꯎꯝ
ꯈꯟꯖꯤꯜꯂꯨꯗꯦꯕ ꯀꯌꯥ ꯊꯣꯏꯅ
ꯑ
ꯑꯗꯨꯒꯗꯤ ꯃꯈꯣꯟꯖꯦ ꯇꯥꯔꯛꯄꯅꯦꯕ ꯑꯗꯨꯝ ꯑ ꯁꯨꯕ ꯁꯨꯗꯕ ꯌꯥꯗꯕ ꯑꯣꯏꯔꯝꯕꯕꯨꯗꯤ ꯌꯥꯏ ꯇꯧꯔꯛꯄꯅꯦꯕ ꯆꯦ ꯖꯣꯏꯁ꯭ꯔꯤ ꯁꯤꯅ ꯑꯗꯨꯗ ꯑꯩꯅ ꯑꯣ ꯏꯁꯤꯡꯒꯤ ꯂꯥꯛꯑꯒ ꯉꯥꯡꯉꯤ ꯃꯥꯜꯂꯦ ꯈꯪꯗꯦ ꯑꯗꯨꯒ ꯇꯁꯤꯜꯂꯀꯥꯟꯗꯗꯤ ꯑꯣꯏ ꯂꯩꯔꯝꯃꯦ ꯉꯥꯡꯕ ꯑꯍꯟ ꯁꯥꯔꯕꯅꯤꯅ ꯈꯣꯠꯂꯕꯅꯤꯅ ꯇꯧꯌꯦ
ꯑꯩꯈꯣꯏ ꯍꯥꯟꯅ ꯑꯩꯅ ꯂꯩꯔꯝꯕ ꯊꯥꯡꯃꯩꯕꯟꯒꯤ ꯔꯦꯟ ꯑꯃ ꯂꯩꯔꯝꯃꯦꯕꯀꯣ ꯍꯟꯗꯛ ꯃꯁꯇ꯭ꯔꯒꯤꯗ
ꯎꯝ ꯎꯝ
ꯃꯣꯏꯒꯤꯗꯤ ꯕꯥꯠꯔꯨꯝ ꯀꯩꯀꯥꯁꯦ ꯃꯣꯏꯒꯤ ꯌꯨꯝꯕꯨꯒ ꯄꯨꯜꯂꯦ ꯍꯥꯏꯕꯗꯣ
ꯎꯝ ꯎꯝ
ꯑꯗꯣ ꯏꯁꯤꯡꯗꯤꯅꯦ ꯅꯣ ꯑꯗꯨꯝ ꯂꯩ ꯀꯩꯝ ꯉꯥꯡꯗꯦ ꯍꯣꯏ ꯈꯔ ꯇꯥꯡꯉꯛꯄ ꯌꯥꯎꯕ ꯀꯥꯟꯗ ꯏꯁ ꯐꯤꯗꯣ ꯈꯔ ꯂꯩꯔꯒ ꯁꯨꯅꯔꯣ ꯀꯥꯏꯅ ꯍꯥꯏꯕꯗꯤ ꯌꯥꯎꯋꯦꯕꯀꯣ ꯑꯗꯨ ꯅꯠꯇꯗꯤ ꯏꯁꯤꯡꯌꯥꯎ ꯑꯗꯨꯝ ꯁꯨ ꯖꯥꯅꯤ ꯃꯩꯁꯨꯅꯦ ꯏꯆꯦ ꯎꯝ ꯋꯥꯁꯤꯡ ꯃꯦꯆꯤꯟꯗ ꯐꯤ ꯁꯨꯏ ꯍꯥꯏꯗꯤ ꯑꯈꯣꯏꯕꯨꯗꯤ ꯃꯈꯣꯏ ꯃꯉꯥꯇꯪ ꯂꯩꯌꯦꯕ
ꯎꯝ
ꯑꯗꯨ ꯑꯣꯏꯇꯥꯔꯁꯨ ꯏꯁꯤꯡꯗꯣ ꯑꯗꯨꯝ ꯑꯈꯣꯏꯅ ꯁꯤꯖꯤꯟꯅꯩꯅꯦ ꯑꯗꯨꯝ ꯀꯩꯁꯨꯗꯤ ꯍꯥꯏꯗꯦ
ꯎꯝ
ꯑꯗꯨꯝ ꯏꯁꯤꯡꯁꯦ ꯃꯊꯛꯇ ꯄꯨꯈꯠꯂꯒ ꯀꯣꯟ ꯐꯦꯡꯕꯩꯗꯤ ꯁꯦꯟꯗꯦꯛꯁ ꯃꯆꯥ ꯑꯃ ꯊꯝꯃꯦꯕ ꯂꯨ ꯄ ꯅꯠꯇꯦ ꯂꯤꯇꯔ ꯆꯅꯤꯒꯤ
ꯎꯝ
ꯑꯗꯨꯅ ꯀꯀꯥꯗꯣ ꯑꯈꯣꯏ ꯀꯥꯈꯠꯄꯗꯣ ꯑꯗꯨꯝ ꯌꯥꯏ ꯑꯗꯒꯤ ꯊꯛꯅꯕ ꯀꯩꯀꯥꯗꯨꯁꯨ ꯃꯊꯛꯇ ꯑꯗꯨꯝ ꯆꯤꯡꯈꯠꯍꯟꯗꯣꯏꯅꯦꯕ ꯇꯨꯂꯨ ꯇꯧꯔꯒ
ꯎꯝ
ꯑꯗꯨꯃꯥꯢ ꯇꯧ ꯍꯥ ꯍꯥꯎ ꯏꯆꯦ
ꯑꯈꯣꯏ ꯑꯈꯣꯏ ꯃꯣꯏꯒ ꯂꯩꯃꯤꯟꯅꯩ ꯑꯁ ꯋꯥꯔꯤ ꯁꯥꯟꯅꯔꯤ ꯈꯪꯉꯒ ꯁꯤꯃꯁꯨꯕ ꯍꯣꯏ ꯍꯣꯏ ꯍꯣꯏ ꯊꯝꯃꯣ ꯊꯝꯃꯣ